ꯍꯜꯂꯣ ꯇ ꯇ ꯆꯥꯛꯆꯥꯔꯦ
ꯎꯝ ꯀꯩꯃꯤꯖ
ꯆꯥꯕ ꯅꯣꯏꯗꯤ
ꯑꯩꯈꯣꯏ ꯆꯥꯗꯗꯤ ꯀꯟꯅ ꯊꯣꯡꯉꯦ ꯀꯩꯅꯣꯅ ꯃꯉꯥꯜꯗ ꯃꯉꯥꯟꯅ ꯀꯟꯅ ꯊꯣꯡꯉꯦ
ꯑꯣ
ꯍꯤꯗꯥꯛꯄꯨꯗꯤ ꯃꯨꯜꯂ ꯌꯦꯟꯁꯥꯡꯕꯨꯗꯤ ꯊꯣꯡꯡꯂꯣꯏꯔꯦꯗ
ꯑꯣ ꯀꯩꯁꯥꯡꯅꯣ
ꯎꯝ ꯉꯁꯥꯏ ꯑꯣꯛꯇꯣ ꯀꯥꯝꯕ
ꯑꯣ ꯑꯣ
ꯎ ꯀꯩꯅꯣꯒ ꯈꯔꯞꯁꯨꯂꯥꯛꯒꯦ
ꯑꯣ ꯅꯣꯏ ꯑꯣꯛ ꯆꯥꯅꯦ ꯍꯥꯏꯗꯣ
ꯑ ꯑꯗꯨ ꯀꯝꯁꯤ ꯂꯩꯦ ꯑꯗꯨ ꯇ
ꯑꯣ ꯏꯟꯖꯥꯡ ꯃꯉꯥ ꯊꯣꯡꯉꯦ
ꯃꯉꯥꯜ ꯊꯣꯛꯣꯡꯉꯦ ꯃꯉꯥꯜ ꯃꯣꯏ ꯃꯉꯥꯜꯁꯤꯅ ꯑꯃꯨꯛ ꯀꯩꯅꯣ ꯇꯧꯔ ꯃꯣꯏꯒꯤ ꯃꯩꯕꯥ ꯀꯥꯝꯒꯨꯝ ꯃꯤꯡꯉꯀꯥꯟꯗ
ꯑꯣ
ꯑꯗꯒꯤ ꯄ꯭ꯔꯕꯤꯟꯁꯤꯅ ꯑꯃꯨꯛ ꯁꯨꯒꯠꯂꯤꯌꯦ
ꯑ ꯃꯇꯦꯡ ꯄꯥꯡꯉꯤꯕ
ꯁꯨꯒꯠꯄꯤꯗꯕ ꯃꯥ ꯇꯣꯉꯥꯟꯕ ꯃꯥꯅ ꯒ꯭ꯔꯨꯞ ꯑꯃ ꯃꯉꯥꯜ ꯇꯣꯉꯥꯟꯕ ꯒ꯭ꯔꯨꯞ ꯑꯃ
ꯑꯣ ꯍ
ꯑꯩꯅ ꯑꯃꯨꯛ ꯐꯃꯨꯡꯗ ꯂꯩꯕ
ꯑꯣ ꯁꯨꯒꯗꯤꯤ ꯀꯥꯡꯕꯨꯗ ꯇꯧꯔꯤꯕ ꯃꯣꯏꯅ ꯑꯃꯛ
ꯃꯉꯥ ꯄ꯭ꯔꯕꯤꯟꯅ ꯁꯨꯒꯠꯄꯤ ꯃꯉꯥꯅ ꯃꯩꯕꯥꯛ ꯀꯥꯝꯕꯤ
ꯑꯣ
ꯅꯣꯈꯥꯏꯔꯤ ꯑꯗꯨꯒ ꯑ ꯀꯗꯥꯏꯗꯒꯤ ꯃꯣꯏ ꯑꯅꯤꯒ ꯃꯉꯥꯒ ꯃꯣꯏ ꯑꯅꯤꯁꯦ ꯄ꯭ꯔꯕꯤꯟ ꯅꯠꯇꯕ ꯃꯃꯥꯟꯅꯕ ꯑꯃꯒ ꯇꯧꯔ ꯀꯥꯑꯝꯃꯤ
ꯑꯣ
ꯑꯗꯨꯒ ꯋꯥꯔꯤꯁꯦ ꯀꯌꯥꯝ ꯅꯣꯛꯅꯤꯡꯕ ꯋꯥꯔꯤ ꯅꯠꯇꯦ ꯃꯣꯏꯅꯤ ꯁꯥꯟꯅꯁꯦ
ꯑꯥ
ꯄꯔꯣꯛ ꯅꯣꯡꯉ ꯂꯩꯕ ꯒ꯭ꯌꯥꯃꯦꯟ ꯇꯥꯗꯗꯤ ꯌꯔꯒ
ꯑꯣ ꯅꯨꯡꯉꯥꯏꯔꯤꯕ
ꯅꯨꯡꯉꯥꯏꯕ ꯄ꯭ꯔꯕꯤꯟꯁꯤꯅ ꯑꯃꯨꯛ ꯄ꯭ꯔꯕꯤꯟꯁꯤ ꯃꯁꯥ ꯁꯥꯥ ꯑꯃ ꯂꯣꯏꯔꯕꯝꯅꯦ
ꯎꯝ
ꯃꯥꯏ ꯄꯣꯅꯏꯗꯔꯗꯦ
ꯑꯣ
ꯉꯥꯎ ꯆꯦꯟꯗ꯭ꯔꯦꯃ ꯑꯗꯩ ꯃꯥ ꯉꯁꯤꯁꯤ ꯃꯥꯁꯨ ꯁꯥꯎꯔꯦ ꯑꯩꯅ ꯃꯥꯁꯦ ꯃꯃꯥꯡꯗ ꯑꯩꯈꯣꯏ ꯏꯁꯤꯡ ꯆꯥꯔꯗꯤ ꯄꯊꯛ ꯃꯣꯏ ꯀꯥꯕꯥꯎ ꯄꯨꯈꯠꯂꯛꯄꯁꯦ ꯃꯃꯥꯡꯗ ꯃꯥꯅ ꯄꯨꯈꯠꯂꯛꯑꯦ
ꯎꯝ
ꯑꯗꯪ ꯉꯁꯤꯁꯨꯦ ꯑꯩꯅꯧꯕ ꯈꯔ ꯂꯨꯔꯦ ꯑꯗꯩ ꯃꯥꯁ ꯁꯧ ꯂꯥꯛꯑꯉꯦ ꯃꯃꯥꯡꯗꯁꯨ ꯑꯩꯅ ꯈꯣꯠꯄꯗꯁꯨꯅ ꯅꯨꯡꯉꯥꯏꯅꯤ ꯅꯣꯏꯒ ꯇꯧꯔꯒ ꯑꯁ ꯐꯥꯎꯔꯦ ꯑꯗꯨꯒꯤ ꯃꯥ ꯄꯨꯒꯠꯄ ꯍꯧꯖꯈ꯭ꯔꯦꯕ
ꯑꯣ ꯇꯧꯍꯜꯂꯣ ꯈꯔ ꯈꯔꯦ ꯅꯝꯨ ꯅꯝꯐꯨꯗ ꯊꯕꯛꯇ ꯇꯧꯍꯜꯂꯣ ꯀꯩꯝ ꯍꯩꯇ꯭ꯔꯕꯅꯦ
ꯑꯩꯥꯏꯆ ꯑꯩꯆꯦ ꯑꯗꯨꯗ ꯏꯃ ꯁꯥꯎꯔꯦꯕ ꯀꯩꯅꯣ ꯇꯔꯨꯕꯒꯤ
ꯁꯥꯎꯅꯤꯡ ꯁꯥꯎꯁꯤꯗꯅꯣ ꯀꯩꯝ ꯀꯩꯝ ꯇꯥꯁꯟꯅꯧꯅꯣ
ꯏꯁꯤꯡ ꯊꯪꯒꯔ ꯂꯣꯏ ꯃꯥ ꯁꯥꯎꯋꯦꯕ
ꯎꯝ ꯑꯣ ꯑꯣꯛꯇꯤ ꯀ ꯑꯣꯛꯇꯤ ꯀꯔꯝꯕ ꯈꯨꯇꯣꯡ ꯊꯣꯡꯒꯦ
ꯑꯣꯛꯁꯤꯗꯤ ꯑꯩꯈꯣꯏꯒꯤ ꯀꯥ ꯃꯈꯈꯠꯄꯤ ꯑꯗꯨꯝ ꯏꯆꯝ ꯆꯝꯅ ꯑꯗꯨꯝ ꯀꯥ ꯑꯃ ꯑꯗꯨꯝ ꯊꯣꯡꯉꯦ ꯑꯗꯣ
ꯑꯣ
ꯀꯩ ꯀꯩꯁꯨ ꯑꯍꯦꯟꯕ ꯀꯩꯅꯣ ꯇꯧꯁꯤꯟꯗ꯭ꯔꯦ ꯀꯩꯅꯣ ꯀꯩꯅꯣ ꯈꯔ ꯍꯥꯞꯆꯤꯜꯂꯒ
ꯃꯈꯟ ꯃꯈꯟ ꯂꯩꯗꯅꯀꯣ
ꯑ ꯃꯈꯜ ꯃꯈ ꯑꯩ ꯃꯉꯥꯟꯜ ꯑꯗꯨꯝ ꯃꯥꯅ ꯐꯅꯕ ꯏ ꯑꯦ ꯑꯗꯨ ꯀꯃ ꯑꯗꯨ ꯐꯉꯦꯒ
ꯑꯣ ꯐꯩꯦ ꯐꯩ
ꯑꯥ
ꯑꯁ ꯑꯩꯈꯣꯏꯗꯤ ꯑꯍꯥꯎꯕ ꯄꯥꯎ ꯑꯍꯥꯎꯕꯒ ꯆꯥꯗꯕ ꯀꯨꯏꯔꯦ ꯆꯥꯅꯤꯡꯉꯤ
ꯆꯥꯅꯤꯡꯉꯦ
ꯑꯣ
ꯂꯥꯛꯑꯣꯗꯅ
ꯂꯥꯛꯁꯤꯔꯥ ꯈꯪꯗꯦꯅꯦ ꯑꯩꯁꯨ
ꯂꯥꯛꯑꯣ ꯆꯥꯔꯖ ꯂꯥꯛꯑꯣꯦꯅꯣ ꯑꯍꯥꯎꯋꯦ ꯑꯍꯥꯎꯕ ꯉꯥꯛꯅꯦ
ꯇꯜꯂꯦꯗ ꯀꯥꯏ ꯏ ꯍꯥꯏꯗꯤ ꯏꯀꯥꯏꯔꯦꯗ ꯁꯨꯝ ꯅꯣꯏ ꯑꯍꯥꯎꯕ ꯆꯥꯕ ꯈꯨꯗꯤꯡꯒꯤ ꯑꯩ ꯁꯨꯝ ꯂꯥꯛ ꯂꯥꯛ ꯆꯥꯊꯣꯛꯄꯤꯕꯗꯣ ꯑꯩ ꯁꯨꯝ ꯅꯨꯡꯉꯥꯏꯇꯦ
ꯑꯦ ꯑꯗꯨ ꯍꯣꯁꯇꯦꯜ ꯂꯩꯕ ꯑꯗꯨꯃꯥꯏꯅ ꯇꯧꯕ ꯍꯥꯏꯁꯤꯗꯤ ꯌꯨꯝ ꯅꯨꯡ ꯂꯩ ꯏꯀꯥꯏꯅ ꯋꯥꯅꯤ ꯁꯤꯗꯗꯤ ꯀꯥꯏꯅꯉꯥꯏ ꯗꯔꯀꯥꯔ ꯂꯩꯇꯦꯗ ꯁꯤꯗꯤ ꯃꯦꯃꯣꯔꯤꯅꯦꯕ ꯁꯤꯗꯤ ꯁꯤꯗꯤ ꯍꯥꯏꯗꯤ ꯆꯥꯛꯀꯁꯦ ꯆꯥꯛꯀꯁꯦ ꯑꯩꯈꯣꯏ ꯍꯣꯁꯇꯦꯜꯗ ꯀꯥ ꯑꯃꯅ ꯃꯤ ꯑꯃꯅ ꯊꯣꯡꯉꯝꯕꯒꯥꯁꯦ
ꯎꯝ
ꯑꯩꯈꯣꯏ ꯈꯔ ꯆꯪꯉꯒ ꯆꯥꯣꯛꯑꯒ ꯊꯣꯡꯈꯤꯕ ꯃꯤꯗꯨꯅꯒ ꯆꯥꯅꯤꯡꯉꯥꯏ ꯂꯩ ꯍꯧꯖꯤ ꯑꯗꯨ ꯇꯗꯣ ꯑꯗꯨꯝ ꯃꯦꯃꯣꯔꯤꯅꯦꯕ ꯍꯌꯦꯡ ꯋꯥꯏ ꯀꯣꯟꯅ ꯅꯣꯛꯇꯣꯏꯅꯦꯕ ꯅꯪꯅ ꯑꯩꯅ ꯄꯣꯡꯉ ꯊꯧꯔꯒ ꯅꯣꯏꯅ ꯆꯠꯊꯣꯛꯀꯗꯧꯒꯥꯏ ꯍꯥꯏꯔ
ꯑ ꯆꯨꯝꯃꯤ ꯆꯨꯝꯃꯤꯅ ꯍꯥꯏꯔꯦ ꯆꯨꯝꯗꯦ
ꯑꯗꯨꯃꯥꯏꯅ ꯇꯧꯒꯗꯕꯅꯦꯕ ꯄꯨꯁꯤ ꯏꯀꯥꯏꯅꯤꯡꯉꯥꯏ ꯃꯊꯧ ꯇꯥꯗ꯭ꯔꯦ
ꯇꯥꯗꯦ ꯇꯥꯗꯦꯅꯦ ꯍꯥꯏꯕ ꯆꯨꯝꯅꯦ
ꯑ ꯍꯥꯏ ꯁꯤꯃꯥꯏꯅ ꯍꯧꯖꯤꯛ ꯃꯦꯃꯣꯔꯤꯁꯦ ꯀ꯭ꯔꯤꯌꯦꯠ ꯇꯧꯍꯧꯗ꯭ꯔꯒꯗꯤ ꯇꯧꯀꯥꯟ ꯇꯧꯅꯤ
ꯃꯥꯅꯦ ꯃꯥꯅꯦ
ꯑꯩꯈꯣꯏ ꯃꯉꯥ ꯃꯉꯥꯅ ꯊꯣꯡꯉꯏꯁꯦ ꯑꯣꯛꯁꯤ ꯄꯨꯡꯇꯣꯏ ꯇꯣꯏꯔ ꯀꯩꯅꯣꯝ ꯇꯧꯔꯤ ꯃꯥꯁꯦ ꯃꯥꯁꯦ ꯅꯨꯡꯉꯥꯏꯅ ꯀꯥꯝꯃꯕꯅꯤꯅ ꯃꯥꯅ ꯐꯖꯔꯦ ꯑꯣ ꯐꯖꯥꯔꯦ ꯈꯪꯗꯦ ꯀꯃꯥꯏꯅ ꯇꯧꯔꯤꯅꯣ ꯃꯥꯗꯤ ꯉꯁꯥꯏ ꯑꯩ ꯀꯥꯎꯕꯣ ꯀꯩꯅꯣꯝ ꯇꯧꯔꯤ ꯃꯥ
ꯎ
ꯐꯖꯥꯔꯦꯕ ꯍꯣꯏꯅꯤ ꯅꯣꯛ ꯑ ꯅꯨꯑ ꯂꯩꯗ ꯑꯩꯁꯨꯦ ꯌꯦꯡꯍꯧꯗ꯭ꯔꯦꯅꯦ ꯁꯨꯝꯅ ꯐꯣꯟꯉꯤꯅꯦ ꯐꯖꯔꯦ ꯀꯣꯂꯥ ꯇꯥꯗ ꯀꯩꯅꯣ ꯇꯧꯔꯤꯌꯦ
ꯑꯦ ꯑꯗꯨꯅ ꯍꯟꯅ ꯍꯥꯎꯅꯤ ꯃꯔꯨꯒꯁꯨ ꯇꯨꯝꯕꯤꯗ
ꯑꯥ
ꯑꯗꯨꯅ ꯃꯍꯥꯎ ꯇꯣꯉꯥꯟꯕ ꯃꯍꯥꯎ ꯑꯃ ꯊꯣꯛꯄꯅꯦꯕ
ꯎ ꯄꯨꯔꯥ ꯃꯐꯣꯟ ꯉꯥꯛꯇꯪ ꯉꯥꯏꯕ ꯀꯩꯒꯣꯝ ꯇꯧꯔꯦꯕ
ꯎꯝ
ꯅꯨꯡꯉꯥꯏꯀꯣ ꯑꯩꯈꯣꯏ ꯄ꯭ꯔꯕꯤꯟꯗ ꯑꯃꯨꯛ ꯍꯣꯔꯦꯟ ꯃꯥꯅ ꯑꯃꯨꯛ ꯏ ꯁꯥꯒꯠꯄꯤꯅꯤ ꯑꯃꯅ ꯑꯃꯨꯛ ꯏ ꯇꯞꯊꯕꯤꯅꯤ ꯇꯧꯔꯤꯁꯦ
ꯑꯥ ꯍꯣꯔꯦꯟ ꯃꯥꯅꯦ ꯁꯦꯡꯒꯥꯏꯅꯖꯔꯁꯨꯅꯦ ꯑꯅꯤꯗꯣ
ꯀꯔꯝꯕ ꯃꯑꯣꯡ ꯇꯧꯗꯣꯏꯅ ꯒ꯭ꯌꯥꯟ ꯇꯥꯗ꯭ꯔꯤ ꯃꯣꯏꯅꯤꯁꯤ
ꯎꯝ ꯎꯝ ꯀꯁꯨ ꯇꯧꯔꯣꯏꯗ
ꯎ ꯀꯩꯁꯨꯕꯨꯗꯤ ꯇꯧꯔꯛꯣꯏꯗ ꯍꯥꯏꯗꯤ ꯍꯧ ꯀꯄꯗꯒꯤ ꯀꯩꯅꯣ ꯇꯧꯕ ꯅꯠꯇꯕꯅꯤꯅ ꯃꯉꯥꯏ ꯌꯦꯟꯁꯥꯡꯁꯤ ꯀꯅꯝ ꯅꯝꯃꯦ ꯀꯔꯤꯅꯣꯒ ꯊꯣꯡꯉꯤꯉꯣꯟꯗꯗꯤ ꯒ꯭ꯌꯥꯟ ꯇꯥꯗ꯭ꯔꯦꯅꯦ
ꯎꯝ
ꯑꯅ ꯑꯣꯐ ꯊꯉ ꯀꯥꯔꯦꯅ ꯑꯔꯦꯅ ꯑꯣ ꯉꯥꯡꯁꯪ ꯉꯥꯡꯈꯩ ꯀꯥꯔꯦꯅ ꯁꯤꯗꯤ
ꯑꯁ ꯆꯥꯎꯕ ꯌꯥꯒꯗ꯭ꯔꯣ
ꯑꯁꯤꯒꯥꯡꯗꯦ ꯑꯗꯨꯔꯦ ꯋꯥꯔꯤ ꯌꯥꯝ ꯅꯨꯡꯉꯥꯏꯅ ꯇꯣꯡꯈ꯭ꯔꯦꯅꯦ ꯃꯣꯏꯅꯤ ꯋꯥꯔꯤ ꯁꯥꯔ ꯁꯥꯗ
ꯎ ꯇꯧꯖꯔꯁꯨꯅ ꯇꯧꯖꯔꯁꯨꯅ ꯃꯕꯥꯥꯏ ꯃꯕꯥꯅꯤ ꯊꯣꯛꯄ ꯇꯧꯖꯔꯁꯨꯅꯦ ꯑꯗꯨꯗꯨꯒ ꯍꯣꯔꯦꯟ ꯃꯨꯜꯂꯦ ꯍꯥꯏ ꯀꯥꯟꯗꯨꯗ ꯍꯦꯛ ꯊꯣꯛꯑꯒ ꯆꯥꯕꯤꯔꯣꯒ ꯇꯧꯔꯒꯦ
ꯑꯁ ꯊꯥ ꯀꯠꯂꯥꯎꯞ ꯀꯠꯂꯛꯀꯥꯟꯗ ꯌꯦꯟꯁꯥꯡ ꯃꯁꯛꯁꯤ ꯎꯕꯕꯁꯤꯅꯤ ꯅꯪ ꯉꯥꯡꯉꯔꯦ ꯃꯗꯨꯗꯤ ꯃꯅꯤꯡꯒꯁꯤ ꯃꯍꯤꯒꯤ ꯃ ꯀꯣꯟꯒꯤ ꯑꯃ ꯄꯨꯔꯥ ꯀꯥꯕ ꯄꯨꯔꯥ ꯄꯨꯔꯥ ꯀꯥꯕꯤꯅꯦ ꯇꯧꯔꯤꯁꯦ
ꯐꯖꯔꯦ ꯁꯤ ꯆꯥꯛ ꯊꯣꯡꯕꯒꯤ ꯃꯐꯝꯒꯤ ꯁꯤꯒꯤ ꯃꯌꯥꯁꯤꯗꯅꯦꯕ ꯍꯤꯇꯔ ꯃꯌꯥꯁꯤꯗꯅꯦ ꯣꯏꯅꯤꯁꯦ ꯐꯝꯃꯒ ꯋꯥꯔꯤꯁꯦ ꯁꯥꯟꯅꯔꯦꯕ
ꯑꯥ
ꯑꯗꯨ ꯃꯣꯉꯥꯜꯒꯤ ꯃꯃꯥꯟ ꯑꯗꯨꯒ ꯃꯥꯒ
ꯑꯥ
ꯋꯥꯔꯤꯁꯦ ꯀꯔꯤꯝ ꯒ꯭ꯌꯥꯟ ꯇꯥꯅꯕ ꯋꯥꯔꯤ ꯅꯠꯇꯦꯀꯣ ꯃꯣꯏꯅꯤ ꯁꯥꯟꯅꯩꯖꯦ ꯑꯩꯅꯁꯨꯝ ꯇꯥꯢꯅꯦꯀꯣ ꯄꯪꯅꯣꯛꯇꯒ ꯅꯣꯛꯅꯔꯒ ꯃꯣꯏ ꯑꯅꯤ ꯈꯤꯇꯪ ꯅꯨꯡꯉꯥꯏꯔ ꯂꯩꯕ ꯍꯥꯏꯇꯥꯔꯦ
ꯑꯗꯨꯅꯤ ꯀꯩꯅꯣ ꯃꯣꯏ ꯁꯪꯁꯥꯔ ꯑꯃꯅꯤ ꯀꯩꯅꯣ ꯑꯗꯨꯗꯤ
ꯄꯨꯔꯥ ꯋꯥꯔꯤꯒꯥꯖꯦ ꯑꯃꯃꯨꯛ ꯂꯣꯏꯗ꯭ꯔꯤꯉꯩꯗ ꯑꯃꯃꯨꯛ ꯁꯥꯖꯤꯜꯂꯦ ꯃꯊꯣꯡ ꯃꯔꯝ ꯑꯃꯨꯛ ꯈꯪꯅꯗꯕꯤꯅꯤ ꯃꯣꯏꯅꯤ ꯇꯧꯔꯤꯖꯦ ꯑꯗꯨ ꯃꯣꯏꯅꯤ ꯃꯣꯏꯅꯤꯗꯤ ꯒ꯭ꯌꯥꯟ ꯇꯥꯕ ꯑꯩꯅ ꯇꯥꯗꯕ ꯍꯥꯏꯇꯥꯔꯦ
ꯑꯡ ꯑꯌꯦꯡꯕ ꯑꯎꯕ ꯑꯩꯈꯣꯏꯅ ꯑꯣꯏꯅ ꯉꯥꯎꯕꯤꯗꯣ
ꯑꯉꯥꯎꯕ ꯍꯥꯏꯇꯥꯔꯦ ꯃꯣꯏꯅꯤ ꯁꯥꯟꯅꯔꯤꯁꯦ ꯀꯔꯤꯅꯣ ꯃꯣꯏ ꯄꯪꯅꯣꯛꯇꯒ ꯅꯣꯛꯅꯩ
ꯎꯝ
ꯑꯗꯨ ꯇꯥꯏꯗꯤ ꯨꯞ ꯑꯩꯈꯣꯏ ꯄꯥꯕꯤꯟꯗꯤ ꯃꯥꯗꯤ ꯇꯧ ꯈꯪꯗ꯭ꯦ ꯃꯥ ꯄꯣꯏꯅꯥꯗ ꯑꯗꯨꯗꯤ
ꯏ ꯃꯥ ꯀꯥꯏ ꯆꯈ꯭ꯔꯒꯦ ꯅꯣꯏ ꯑꯗꯨꯗ
ꯃꯥ ꯃꯥ ꯀꯩ ꯀꯩꯅꯣ ꯇꯧꯔꯣ ꯀꯩꯅꯣ ꯇꯧꯋꯦ ꯍꯧꯖꯤꯛ ꯑꯃꯛ ꯆꯉꯝꯃꯩ ꯑꯃꯨꯛ ꯊꯣꯛꯈ꯭ꯔꯦ ꯌꯥꯔꯁꯤ
ꯑꯣ ꯀꯩꯅꯣ ꯑꯣꯛꯂꯦꯕꯗꯤ ꯀꯅꯥ ꯆꯠꯂꯨꯏꯕ
ꯑꯣꯛꯇꯤ ꯉꯁꯥꯏ ꯑꯩꯅ ꯍꯜꯂꯛꯄꯗꯨ ꯂꯩꯔꯛꯄꯅꯤꯗ
ꯑ ꯅꯪ ꯀꯥꯏ ꯆꯂꯨꯒꯦ
ꯑꯩ ꯂꯥꯏꯕ꯭ꯔꯦꯔꯤ ꯆꯠꯄ ꯍꯜꯂꯛꯄꯗꯨꯗ ꯁꯨꯝ ꯑꯉꯥꯡꯁꯤꯡꯖꯦ ꯄꯤꯖꯒꯦꯅ ꯂꯩꯔꯛꯄꯅꯤ
ꯑꯣ ꯃꯥꯅꯦ ꯑꯉꯥꯡꯖꯤꯡꯖꯨ ꯈꯒ ꯊꯥꯎ
ꯈꯛ ꯊꯥꯛꯇ꯭ꯔꯗꯤꯀꯣ
ꯑꯣ
ꯀꯩꯗꯧꯅꯦ ꯄꯩꯁꯥ ꯊꯔꯛꯑꯣ ꯑꯗꯨ ꯇꯧꯔꯣꯑꯣꯅ ꯉꯪꯅꯔ ꯂꯩꯗꯣꯏ ꯁꯔꯨꯛ ꯇꯨꯃꯤꯟꯅ ꯂꯩꯔꯒ ꯁꯠ ꯊꯣꯡꯍꯟꯕꯅ ꯐꯔꯕ
ꯎ ꯃꯥꯟꯅꯦ ꯃꯥꯟꯅꯦ ꯃꯥꯟꯅꯦ ꯑꯗꯨꯃꯥꯏ ꯍꯥꯏꯅꯗꯣꯏ ꯁꯔꯨꯛꯄꯨꯗꯤ ꯁꯠ ꯂꯥꯎꯅ ꯂꯩꯔ ꯁꯠ ꯂꯥꯎ ꯄꯤꯖꯕ ꯃꯣꯏꯗꯤ
ꯁ ꯂꯥꯡ ꯂꯒ ꯁꯠ ꯄꯤꯖꯕ
ꯑꯣ
ꯑꯦ ꯑꯗꯨ ꯍꯥꯏꯔꯒ ꯅꯣꯏ ꯅꯃꯥꯟꯅꯕ ꯒꯣꯕꯤꯟꯗꯨꯕꯨ ꯃꯥ ꯊꯕꯛ ꯈꯔ ꯐꯥꯎꯈꯤꯗꯣꯏꯅꯦ ꯀꯃꯥꯏ ꯃꯥꯟꯅꯦ ꯇꯧꯒ꯭ꯔꯒꯦ
ꯃꯥ ꯃꯥ ꯐꯤꯖꯤꯀꯦꯜꯗ ꯗꯦꯠ ꯇ꯭ꯋꯦꯟꯇꯤ ꯐꯣꯔ ꯍꯥꯏꯕ꯭ꯔꯥ ꯀꯩꯅꯣꯗꯨꯗ ꯆꯦꯟꯅ ꯍꯥꯢꯔꯛꯄꯅꯦ ꯉꯁꯥꯏ ꯑꯩꯉꯣꯟꯗ ꯐꯣꯟ ꯇꯧꯔꯛꯑꯝꯕꯅꯦ ꯃꯣꯏ ꯀꯩ ꯗ꯭ꯔꯥꯏꯕꯤꯡ ꯂꯥꯏꯁꯦꯟꯁꯀꯤ ꯀꯩꯀꯥ ꯆꯪꯕ꯭ꯔꯣ ꯈꯣꯠꯄ꯭ꯔꯣ ꯍꯪꯉꯣꯅ
ꯑꯣ ꯀꯩꯅꯣꯒꯤ ꯗꯦꯜꯂꯤ ꯄꯨꯂꯤꯁꯀꯤ
ꯗꯤꯂꯤ ꯄꯨꯂꯤꯁꯀꯤ ꯗ꯭ꯔꯥꯏꯕꯤꯡ ꯂꯥꯢꯟꯁ ꯆꯪꯉꯦ ꯑꯗꯧ ꯑꯇꯣꯞꯄ ꯁꯤ ꯑꯔ ꯄꯤ ꯑꯦꯐ ꯀꯩꯀꯥ ꯑꯗꯨꯗꯤ ꯆꯪꯗꯦ ꯕꯤ ꯑꯦꯁ ꯁꯤ ꯑꯦꯐ ꯀꯩꯀꯥꯒꯤꯗꯤ
ꯑꯣ ꯑꯗꯨ ꯃꯥ ꯗ꯭ꯔꯥꯏꯚꯤꯡ ꯂꯥꯏꯁꯦꯟꯁꯇꯤ ꯂꯩꯇꯕ꯭ꯔꯣ ꯀꯩꯅꯣ
ꯂꯩꯇꯕ ꯗ꯭ꯔꯥꯏꯚꯤꯡ ꯂꯥꯏꯁꯦꯟꯁ ꯑꯗꯣ ꯗꯦꯜꯂꯤ ꯄꯨꯂꯤꯁꯀꯤ ꯅꯠꯇꯕ ꯑꯇꯣꯞꯄꯒꯤꯗꯤ ꯗ꯭ꯔꯥꯏꯚꯤꯡ ꯂꯥꯏꯁꯦꯟꯁ ꯗꯔꯀꯥꯔ ꯂꯩꯇꯦ
ꯑꯗꯣ ꯃꯥ ꯗꯦꯜꯂꯤ ꯄꯨꯂꯤꯁꯀꯤꯗꯨꯗꯤ ꯗꯦꯜꯂꯤ ꯄꯨꯂꯤꯁꯀꯤꯗꯨꯅ ꯐꯗꯣꯔꯤꯕꯅꯤꯅꯦ
ꯐꯗꯨꯢꯅꯦ ꯑꯗꯣ ꯃꯥ ꯗ꯭ꯔꯥꯏꯚꯤꯡ ꯂꯥꯏꯁꯦꯟꯁ ꯀꯩꯀꯥ ꯇꯥꯟꯊꯣꯛꯄꯗꯣ ꯅꯪ ꯑꯣꯏꯗꯕꯒꯤ ꯃꯑꯣꯡ ꯑꯣꯏꯗꯣꯏꯅ ꯗꯦꯠ ꯇ꯭ꯋꯦꯟꯇꯤ ꯐꯣꯔ ꯀꯩꯅꯣ ꯑꯣꯏꯔꯕꯅꯤꯅ
ꯑꯗꯣ ꯂꯅꯔꯗꯤ ꯈꯨꯗꯛꯇ ꯄꯤꯕꯅꯤ ꯀꯩꯅꯣ ꯅꯪꯅꯤ
ꯑꯗꯣ ꯑꯗꯨ ꯈꯪꯗꯦ ꯑꯗꯣ
ꯗꯦꯠ ꯀꯌꯥꯗꯕ ꯇ꯭ꯋꯦꯟꯇꯤ ꯐꯣꯔꯗꯕ
ꯑꯥ
ꯑꯗꯨ ꯅꯪꯅꯤꯍꯦ ꯊꯤ ꯅꯪꯅꯤ ꯍꯧꯖꯤꯛ ꯗꯦꯠ ꯀꯅꯣꯈꯛ ꯌꯧꯗ ꯉꯥꯏꯔꯤ ꯀꯩꯗꯧꯔꯒꯦ ꯑꯦꯁ ꯌꯥꯅꯤ ꯌꯥꯅꯤ ꯌꯥꯅꯤ
ꯑꯣ ꯑꯩꯁꯨ ꯑꯩꯁꯨ ꯑꯗꯨꯗꯤ ꯎꯝ ꯌꯥꯝ ꯃꯨꯟꯅ ꯈꯪꯗꯦ ꯑꯗꯣ ꯃꯥ ꯑꯩꯉꯣꯟ ꯍꯪꯉꯛꯄ ꯑꯗ ꯑꯩꯈꯣꯏꯒꯤ ꯑꯩꯈꯣꯏ ꯑꯩꯈꯣꯏ ꯕꯦꯁꯄꯨꯗꯤ ꯕꯦꯁꯅꯦ ꯑꯗꯣ ꯑꯩꯈꯣꯏꯒꯤ ꯁꯨꯝ ꯑꯩꯈꯣꯏ ꯄꯨꯄꯨꯒꯤ ꯃꯆꯥ ꯍꯥꯏꯇꯥꯔꯦ ꯃꯥꯗꯤ ꯑꯅꯤꯔꯛ ꯁꯨꯔꯕꯅꯦ ꯊꯥꯏꯗꯣ ꯐꯤꯖꯤꯠꯇꯨ ꯃꯥꯗꯤ ꯃꯃꯥꯡꯒꯤ ꯃꯦꯟꯁꯇꯨꯅ ꯑꯃꯨꯛ ꯃꯥꯖꯦ ꯑꯩꯈꯣꯏꯒꯤ ꯃꯦꯟꯁꯇꯣ ꯄ꯭ꯔꯤꯂꯤꯝꯁꯀ ꯀꯩꯅꯣꯒ ꯄꯨꯟꯅ ꯇꯤꯟꯁꯤꯟꯕꯅꯦꯕ ꯃꯦꯟꯁꯀ ꯑꯗꯨꯒ ꯑꯣꯚꯔ ꯑꯣꯜ ꯊꯣꯛꯑꯀꯥꯟꯗ ꯑꯗꯨꯗ ꯃꯥꯔ ꯋꯥꯡꯕꯗꯣ ꯑꯃꯨꯛ ꯈꯟꯕꯅꯦꯕ ꯃꯦꯟꯁ ꯈꯜꯂꯦꯅ ꯑꯃꯨꯛ ꯈꯟꯗꯝꯕꯅꯦꯕ ꯐꯤꯖꯤꯀꯦꯜꯁꯦ ꯂꯣꯏꯔ ꯃꯦꯟꯁ ꯑꯃꯨꯛ ꯊꯥꯗꯧ ꯋꯥꯠꯂꯤꯕ
ꯑꯥ
ꯑꯗꯨꯗ ꯃꯥꯗꯣ ꯍꯥꯏꯉ ꯃꯥꯗꯤ ꯃꯃꯥꯡꯗ ꯇꯧꯕꯗꯨꯗ ꯃꯥꯃꯥꯡ ꯑꯅꯤꯈꯛ ꯋꯥꯠꯂ ꯂꯩꯍꯧꯕ ꯑꯗꯣ ꯃꯥ ꯆꯦꯜꯂꯨꯔꯅꯦ ꯃꯥ ꯀꯃꯥꯏꯅ ꯇꯧꯕꯅꯣ ꯍꯪꯉꯣꯅ ꯍꯪꯕ ꯑꯩꯅ
ꯑꯥ
ꯑꯗ ꯑꯩꯈꯣꯏ ꯏꯅꯥꯎꯄ꯭ꯋꯥꯁꯤꯡ ꯑꯃꯁꯨ ꯃꯥꯗꯨ ꯈꯜꯂꯦ ꯃꯥꯖꯨ ꯆꯦꯟꯗꯣꯏꯅꯤ
ꯑꯣ
ꯑꯩꯅ ꯑꯃꯨꯛ ꯂꯝꯖꯦꯟ ꯆꯦꯟꯕꯁꯦ ꯇꯟꯕ ꯍꯥꯏꯇꯔꯦ ꯑꯗꯨꯒꯤ ꯊꯥꯕ ꯇꯟꯕ ꯍꯥꯏꯇꯥꯔꯦ
ꯀꯩꯅꯣ ꯇꯧꯋꯣ ꯑꯥ ꯌꯥꯅꯦꯕꯀꯣ ꯃꯣꯏꯗꯣ ꯂꯔꯅꯔ ꯑꯣꯏꯁꯨ ꯄꯨꯔ ꯆꯠꯂꯣ ꯍꯥꯏꯌꯣꯃꯦ ꯀꯩꯝ ꯀꯥꯏꯗꯤꯃꯦ
ꯑꯣ ꯍꯥꯏꯒꯦ ꯑꯗꯣ ꯃꯥ ꯃꯥ ꯃꯥꯁꯨ ꯑꯗꯨ ꯈꯪꯅꯤ ꯍꯥꯏꯐꯦꯠꯇꯗꯤ ꯇꯧꯗꯣꯏꯗꯤ ꯑꯣꯢꯔꯝꯅꯤ ꯑꯗꯨ ꯑꯣꯏ ꯇꯥꯔꯁꯨ ꯃꯥꯁꯨ ꯔꯤꯛꯁꯇꯣ ꯍꯥꯏꯗꯤ ꯀꯩꯒꯨꯝꯕ ꯅꯪꯗ ꯇꯥꯔꯁꯨ ꯅꯪꯗ ꯇꯥꯔꯁꯨ ꯑꯇꯣꯞꯄꯗꯤ ꯊꯥꯕ ꯇꯧꯕꯗꯤ ꯌꯥꯏꯗꯅ ꯑꯗꯨꯗꯤ ꯈꯪꯅꯤꯡꯕꯩ ꯍꯪꯉꯛ ꯍꯣꯏ ꯑꯗꯨꯗꯤ ꯈꯪꯅꯤꯡꯕ ꯍꯪꯉꯛꯄ ꯎꯝ
ꯑꯣ ꯍꯥꯏꯗꯤ ꯂꯔꯅꯔꯗꯣ ꯂꯔꯅꯔꯗꯣ ꯄꯥꯏꯔ ꯆꯠꯂꯁꯨ ꯆꯞ ꯃꯥꯟꯅꯩꯑꯕꯣ ꯀꯩꯁꯨꯝ ꯀꯥꯏꯗꯦꯕ ꯑꯩꯒꯤ ꯀꯩꯅꯣꯁꯦ ꯄ꯭ꯔꯣꯁꯦꯁ ꯇꯧꯔꯤ ꯍꯥꯏ
ꯑꯗꯣ ꯃꯣꯏꯅ ꯇꯥꯟꯊꯣꯔꯛꯀꯗꯕ ꯇꯥꯟꯊꯣꯔꯛꯀꯗꯕ ꯈꯣꯠꯀꯗꯕ ꯀꯩꯝ ꯂꯩꯇ ꯇꯦ ꯍꯥꯏꯗꯤ ꯗꯦꯜꯂꯤ ꯄꯨꯂꯤꯁꯀꯤꯗꯣ ꯃꯥ ꯗ꯭ꯔꯥꯏꯚꯔ ꯑꯣꯏꯔꯗꯣꯏꯗꯤ ꯑꯣꯏꯔꯝꯃꯣꯏꯗꯅ
ꯍꯣꯏ ꯅꯠꯇꯦ ꯑꯗꯨꯑꯣꯏꯁꯨ ꯁꯔ ꯍꯌꯦꯡ ꯏꯃꯥꯔꯖꯦꯟꯁꯤꯗꯒꯨꯝꯕ ꯊꯧꯕ ꯈꯣꯠꯄꯩ ꯑꯣꯏꯔꯕꯅꯤ
ꯑꯥ ꯍꯣꯏ ꯑꯗꯨꯕꯨꯗꯤ
ꯎꯝ ꯑꯗꯣ ꯗꯤꯜꯂꯤ ꯄꯨꯂꯤꯁ ꯁꯤꯗꯤ ꯑꯃꯨꯛ ꯀꯩꯅꯣ ꯇꯧꯕꯅꯦ ꯈꯟꯕꯗꯣ
ꯑꯥ
ꯍꯥꯏꯗꯤ ꯃꯣꯏ ꯃꯌꯥꯝꯗꯩ ꯃꯥ ꯈ꯭ꯋꯥꯏ ꯋꯥꯡꯕꯗꯨꯅ ꯗꯦꯂꯤ ꯄꯨꯂꯤꯁ ꯑꯣꯏꯕꯅꯦꯕ
ꯑꯣ ꯑꯗꯨꯗꯨꯒ ꯋꯥꯡꯗꯕꯁꯤꯡꯗꯨꯅ ꯀꯃꯥꯏꯅ ꯇꯧꯒꯦꯕ
ꯋꯥꯡꯗꯕꯁꯤꯡꯗꯨꯅ ꯕꯤ ꯑꯦꯁ ꯑꯦꯐ ꯑꯃꯨꯛ ꯂꯩꯔꯛꯑꯅꯤ ꯑꯗꯨꯃꯥꯏꯅ ꯁꯤ ꯑꯥꯔ ꯄꯤ ꯑꯦꯐ ꯀꯩꯀꯥ ꯃꯊꯪ ꯃꯊꯪ ꯃꯊꯪꯊ ꯈꯤꯇꯪ ꯂꯩꯗꯣ
ꯑ
ꯑꯗꯨꯁꯤꯡ ꯑꯗꯨꯃꯥꯏꯅ ꯇꯥꯔꯛꯇꯣꯏꯦꯕ ꯄꯣꯠꯁ ꯌꯥꯝ ꯃꯣꯏ ꯃꯃꯤꯡ ꯌꯥꯝꯕꯅꯦ
ꯑꯣ
ꯑꯗꯨꯅ ꯃꯔ ꯋꯥꯡꯕꯗ ꯑꯗꯨꯅ ꯗꯤꯜꯂꯤ ꯄꯨꯂꯤꯁꯀꯤꯗꯨꯗꯤ ꯍꯥꯏꯐꯦꯠ ꯀꯩꯅꯣ ꯇꯧꯕꯗ ꯑꯗꯨꯝ ꯊꯥꯖꯕꯗꯣ ꯑꯗꯨꯝ ꯋꯥꯠꯄꯣ ꯃꯥꯁꯨ ꯄ꯭ꯔꯤꯂꯤꯝꯁꯨ ꯃꯥ ꯌꯥꯝ ꯀꯟꯅ ꯋꯥꯡꯗꯦ ꯍꯥꯏꯕꯅꯦꯕ
ꯑꯣ
ꯑꯗꯨ ꯃꯥ ꯌꯥꯎꯕ ꯌꯥꯎꯖꯔꯗꯤ ꯐꯩꯅꯦ ꯑꯇꯩꯗꯨ ꯑꯇꯩꯗꯣ ꯆꯪꯗꯣꯏ ꯁꯔꯛꯄꯨꯗꯤ ꯗꯦꯜꯂꯤ ꯄꯨꯂꯤꯁꯇꯣ ꯆꯪꯕꯅ ꯐꯔꯤꯕ
ꯐꯩꯌꯦ ꯑꯥ
ꯑꯗꯨꯅ ꯍꯌꯦꯡ ꯍꯥꯏꯗꯤ ꯄꯩꯁꯥ ꯅꯨꯡꯁꯥꯗ ꯑꯣꯏꯔꯁꯨ ꯑꯗꯒꯤ ꯌꯥꯝ ꯀꯥꯟꯅꯕ ꯑꯣꯏ ꯍꯥꯏꯕꯅꯦꯕ ꯑꯩꯈꯣꯏꯒꯤ ꯃꯣꯜꯗꯒ ꯇꯥꯕ ꯈꯣꯠꯄ ꯂꯩꯗꯅꯀꯣ
ꯑꯥ
ꯑꯗꯨꯒꯨꯝꯕꯗꯣ ꯌꯥꯝ ꯀꯥꯟꯅꯩ ꯍꯥꯏꯕ ꯑꯩꯈꯣꯏ ꯏꯕꯥ ꯏ ꯍꯣꯏꯁꯨ ꯍꯧꯖꯤꯛ ꯗꯦꯂꯤꯗ ꯂꯩꯌꯦꯕꯀꯣ ꯃꯣꯏꯁꯦ ꯀꯩꯅꯣ ꯑꯣꯏꯔꯤꯕ ꯑꯦꯟ ꯑꯦꯖꯤ ꯑꯣꯏꯔꯒ ꯑꯃꯁꯨ ꯂꯩꯌꯦ ꯑꯗꯒꯤ ꯌꯥꯝ ꯂꯩꯗ ꯑꯗꯨꯒꯤꯕꯨꯗꯤ ꯑꯗꯣ ꯑꯗꯨ ꯃꯣꯏꯅ ꯁꯨꯝ ꯍꯥꯏꯀꯥꯟꯗ ꯗꯦꯜꯂꯤ ꯄꯨꯂꯤꯁꯇꯣ ꯁꯥꯖꯜꯂꯣ ꯗꯦꯜꯂꯤ ꯄꯨꯂꯤꯁꯇꯣ ꯌꯥꯝ ꯀꯥꯟꯅꯕꯅꯤ ꯈꯣꯠꯄꯅꯦꯅ ꯑꯗꯨꯃꯥꯏꯅ ꯍꯥꯏꯕ ꯍꯥꯏꯇꯥꯔꯦ
ꯎꯝ ꯎꯝ ꯀꯥꯝꯕꯗꯤ ꯀꯥꯟꯅꯗꯣꯏꯅꯤ ꯑꯗꯨꯅꯕꯨ ꯃꯥꯔꯛ ꯈ꯭ꯋꯥꯏ ꯋꯥꯡꯉꯒ ꯈꯜꯂꯤꯅꯤ ꯀꯩꯅꯣ
ꯃꯥꯅꯦ ꯃꯥꯅꯗꯕ
ꯃꯌꯥꯝꯗꯩ ꯃꯥꯛ ꯈ꯭ꯋꯥꯏ ꯋꯥꯡꯕꯗꯨꯅ‌ꯦ ꯗꯦꯜꯂꯤ ꯄꯨꯂꯤꯁ ꯆꯥꯗꯣꯏꯅꯦꯕ
ꯑꯥ ꯑ ꯑ ꯇꯧꯕꯨꯗꯤ ꯌꯨꯝꯗꯗꯤ ꯂꯩ ꯐꯪꯉꯔꯣꯏꯀꯣ
ꯎꯝ ꯂꯩꯕꯨꯗꯤ ꯐꯪꯉꯔꯣꯏ ꯑꯗꯨꯗꯤ ꯄꯣꯁ ꯄꯣꯁ ꯂꯣꯏꯅꯃꯛ ꯑꯅꯝꯕꯅ ꯐꯪꯉꯔꯣꯏꯗ
ꯐꯪꯉꯔꯣꯏ ꯐꯪꯉꯔꯣꯏ ꯑꯗꯨꯗꯤ ꯆꯞ ꯃꯥꯟꯅꯩꯗ ꯑꯩꯈꯣꯏꯁꯨ ꯑꯦꯁ ꯑꯦꯁ ꯁꯤ ꯊꯥꯔꯒ ꯖꯤꯗꯤ ꯊꯥꯔꯒ ꯇꯧꯔꯤꯁꯤꯅꯤ ꯌꯨꯝ ꯂꯩ ꯐꯪꯗ꯭ꯔꯤꯁꯤꯅꯤ ꯊꯥ ꯍꯥꯏꯗꯤ ꯐꯤ ꯂꯩ ꯂꯩꯔꯤ ꯀꯥꯟꯗ ꯌꯨꯝꯗ ꯊꯣꯛꯂꯛ ꯊꯣꯛꯂꯛꯇꯅ ꯂꯩꯔꯤ ꯆꯞ ꯃꯥꯟꯅꯩꯑꯕ
ꯃꯥꯅꯦ ꯃꯥꯅꯦ
ꯑꯃꯗꯨꯅ ꯑꯃꯨꯛ ꯄꯣꯁꯇꯤꯡꯗꯣ ꯄꯣꯁꯇꯤꯡ ꯃꯣꯏꯗꯤ ꯗꯦꯜꯂꯤ ꯄꯨꯂꯤꯁ ꯄꯣꯁꯇꯤꯡ ꯊꯥꯔꯝꯃꯣꯏꯗ ꯍꯥꯏꯗꯤ ꯃꯣꯏ ꯊꯥ ꯇꯥꯔꯒꯁꯨ